ꯍꯧꯖꯤꯛꯇꯤ ꯁꯣꯏꯗꯅꯤꯡꯉꯥꯏ ꯇꯧꯑꯣ ꯑꯁ ꯅꯥꯡ ꯕꯁꯦꯀꯣ
ꯑꯩꯅ ꯅꯠꯇꯦꯅꯦ ꯑꯩꯉꯣꯟꯗ ꯇꯥꯏꯅꯔꯦ ꯀꯩꯅꯣ
ꯑꯩ ꯑꯁꯤꯗꯤ ꯅꯨꯡꯉꯥꯏꯇꯦꯍꯦ
ꯑꯩꯁꯨꯅꯦ
ꯊꯝꯃꯣꯏ ꯀꯥꯏꯔꯦ ꯅꯪꯒꯤ ꯈꯨꯇꯧꯗꯤ
ꯎꯝ
ꯋꯥꯁꯨ ꯅꯩꯗꯕꯅꯤꯅ ꯅꯪꯗꯤꯀꯣ
ꯀꯩꯅꯣ ꯐꯪꯕ꯭ꯔꯣ ꯄꯣꯏꯟꯁ ꯐꯪꯕ꯭ꯔꯣ
ꯍꯥꯥ
ꯄꯣꯏꯟꯁ ꯐꯪ꯭ꯕꯔꯣꯕꯥ
ꯍꯣꯏ ꯑꯩ ꯑꯃꯨꯛꯀ ꯁꯦꯝꯗꯣꯛꯄꯅꯦ ꯑꯗꯨ ꯍꯧꯔꯦꯟ ꯌꯦꯡꯔꯒꯦ ꯀꯃꯥꯏ ꯇꯧꯕ꯭ꯔꯥ ꯑꯗꯣ
ꯑꯣ
ꯑꯩꯗꯣ ꯑꯃꯨꯛꯀ ꯀ꯭ꯂꯥꯁ ꯆꯠꯈ꯭ꯔꯅꯤꯕ ꯍꯨꯖꯤꯛ ꯍꯧꯖꯤꯛ ꯆꯥꯛ ꯆꯥꯕ ꯆꯠꯈ꯭ꯔꯅꯤ ꯏꯕꯥꯅꯤ ꯍꯦꯛ ꯇꯧꯕ ꯂꯣꯏꯔꯒ
ꯑꯣ
ꯃꯇꯝ ꯂꯩꯇꯕꯅꯦ ꯑꯩꯁꯦ ꯑꯁꯦꯡꯕ ꯍꯥꯏꯔꯗꯤ ꯑꯗꯨ ꯑꯣꯏꯔꯁꯨ ꯀꯣꯟꯅ ꯇꯞ
ꯍꯣꯏ ꯍꯤꯞꯄꯑꯒ ꯂꯩꯌꯦ
ꯑꯧ ꯑꯈꯣꯏ ꯃꯃꯤꯅꯥ ꯀꯣꯜ ꯇꯧꯕꯅ ꯁꯤꯔꯦ ꯑꯩꯉꯣꯟꯗꯀꯣ ꯑꯃꯨꯛꯀ ꯃꯉꯣꯟꯗ ꯇꯧꯔꯗꯤ ꯄꯥꯏꯈꯠꯇꯕ ꯑꯩ ꯁꯥꯎꯅꯤꯡꯕ ꯍꯧꯔꯦ
ꯇꯥꯕ꯭ꯔꯣ
ꯇꯥꯏꯌꯦ ꯇꯥꯏꯌꯦ ꯇꯥꯏꯌꯦ
ꯍꯩ ꯍꯥ ꯄꯨꯡ ꯇꯨꯋꯦꯜꯐ ꯊꯥꯔꯇꯤꯗ ꯏꯃꯥꯟꯅꯕꯤ ꯑꯃꯅ ꯆꯥꯛ ꯆꯥꯅꯤꯡꯉꯥꯏ ꯇꯧꯔꯒ ꯂꯩꯌꯦꯕ
ꯑꯥ
ꯀꯥꯎꯔꯒ ꯑꯗꯨꯒꯤ ꯑꯩꯗꯣ ꯑꯃꯨꯛꯀ ꯔꯦꯁ ꯂꯣꯏ ꯁꯤꯜꯂꯒ ꯆꯠꯂꯅꯤꯕ ꯑꯗꯨꯅꯅꯤꯗ ꯑꯗꯨꯒ ꯃꯃꯤꯁꯨ ꯎꯝ ꯀꯣꯜ ꯇꯧꯔꯒ ꯂꯩꯔꯦ ꯉꯁꯤꯗꯤ ꯈꯔ ꯉꯟꯅ ꯀ꯭ꯂꯥꯁ ꯆꯠꯂꯁꯦꯅ ꯑꯃꯨꯛꯀ ꯍꯥꯏꯔꯛꯑꯦꯕ
ꯑꯣ
ꯈꯪꯗ꯭ꯔꯦꯅꯦ ꯅꯪ ꯉꯁꯤꯗꯤ ꯐꯤ ꯁꯨꯔꯔꯣꯏꯗꯣ
ꯑꯁ ꯅꯣꯡ ꯆꯨꯕ ꯍꯧꯔꯦ ꯍꯧꯖꯤꯛ
ꯎꯝ ꯍꯧꯖꯤꯛꯅ
ꯍꯣꯏ
ꯎꯝ ꯈꯪꯗ꯭ꯔꯦ ꯀꯃꯥꯏꯟ ꯇꯧꯁꯤꯔ ꯍꯥꯥ ꯑꯃꯨꯛꯀ ꯍꯥꯏꯌꯨ
ꯎꯝ ꯐꯤꯁꯨ ꯁꯨꯅꯤꯡꯉꯥꯏ ꯌꯥꯝꯃꯟꯕꯒꯤ ꯇꯟ ꯇꯟꯈ꯭ꯔꯦ ꯍꯥꯏꯕꯅꯤꯗ
ꯑꯁ ꯅꯪꯁꯤꯁꯨ ꯌꯥꯗ꯭ꯔꯦꯗ ꯏꯕꯅꯤꯒꯤꯁꯦ ꯈꯔ ꯁꯠ ꯁꯠ ꯂꯣꯏꯔꯗꯤ ꯐꯥꯔꯅꯤꯗ ꯑꯩ ꯕꯦꯡꯒꯤ ꯑꯃꯨꯛꯀꯁꯨ ꯇꯥꯎꯅꯤꯡꯉꯥꯏ ꯈꯔ ꯂꯩꯕ
ꯑꯣ ꯑꯣ ꯅꯪ ꯁꯥꯡꯉꯀꯥꯟꯗ ꯇꯧꯔꯛꯄ ꯌꯥꯗ꯭ꯔꯣ ꯑꯗꯨꯗꯤ
ꯍꯧꯖꯤꯛ ꯇꯞꯄꯒꯤꯅꯤꯅ ꯅꯠꯇ꯭ꯔꯗꯤ ꯌꯦꯡꯉꯣ ꯈꯔ ꯐꯥꯔꯝꯒꯗꯕꯅꯦ
ꯎꯝ ꯂꯣꯏꯔꯅꯤꯗ ꯂꯣꯏꯔꯅꯤꯗ
ꯎꯝ ꯂꯣꯏꯗꯤ ꯂꯣꯏꯔꯅꯤꯗꯣ ꯍꯣꯔꯦꯟꯁꯨ ꯑꯃꯨꯛꯀ ꯇꯧꯔꯛꯀꯦꯀꯣ
ꯇꯧꯔꯛꯑꯣ ꯇꯧꯔꯛꯑꯣ ꯅꯪ ꯇꯧꯅꯤꯡꯕ ꯃꯇꯝꯗ ꯇꯧꯔꯛꯑꯣ
ꯇꯧꯅꯤꯡꯕ ꯃꯇꯝꯗ ꯇꯧꯔꯛꯑꯣ ꯍꯥꯏꯔꯒ ꯌꯥꯗ꯭ꯔꯒꯅ ꯑꯃꯨꯛꯀ ꯇꯧꯔꯅꯤ ꯅꯪ
ꯀꯤꯖꯩꯑꯦꯕ ꯑꯗꯨꯅ ꯍꯥ ꯏꯅꯥꯎꯅꯨꯄꯥ ꯏꯃꯥꯟꯅꯕꯤꯒ ꯍꯨꯝꯃꯤꯎꯀꯣ ꯉꯥꯏꯍꯥꯛꯇꯥꯡ
ꯍꯣꯏ ꯍꯣꯏ
ꯃꯃꯤꯕꯨ ꯑꯩ ꯋꯥꯔꯤ ꯁꯥꯟꯅꯈꯤꯒꯦ ꯍꯜꯂꯣ
ꯍꯜꯂꯣ
ꯑꯣ ꯅꯨꯉꯥꯏꯔꯤꯕ꯭ꯔꯣ
ꯅꯨꯡꯉꯥꯏꯔꯤꯌꯦ ꯅꯪꯗꯤ
ꯑꯣ ꯅꯨꯡꯉꯥꯏꯔꯤ ꯅꯨꯡꯉꯥꯏꯔꯤ
ꯑꯣ
ꯀꯩꯗꯧꯔꯝꯃꯤꯅꯣ
ꯍꯤꯞꯄꯒ ꯂꯩꯌꯦ ꯅꯪꯗꯤ
ꯈꯪꯗꯦꯅꯦ ꯆꯥꯔꯕ꯭ꯔꯣ ꯅꯣꯏꯗꯤ
ꯆꯜꯂꯣꯏꯗ꯭ꯔꯣ
ꯀꯗꯥꯏꯗ
ꯏꯆꯦꯒ
ꯃꯣ ꯃꯥ ꯀ꯭ꯂꯥꯁ ꯂꯩꯕꯅꯦ ꯑꯩꯗꯤ ꯂꯩꯇꯦꯌꯦ
ꯑꯣ
ꯃꯥꯗꯤ ꯑ ꯀꯣꯔꯁ ꯑꯇꯣ ꯏꯕꯥꯅꯤ ꯂꯩꯃꯤꯟꯅꯔꯁꯨ ꯀꯣꯔꯁ ꯄꯨꯟꯗꯦꯕꯀꯣ
ꯑꯣ ꯑꯣ
ꯑꯗꯨꯅ ꯃꯥꯒꯤ ꯀ꯭ꯂꯥꯁ ꯂꯩꯌꯦ ꯑꯈꯣꯏꯒꯤꯗꯤ ꯑꯦꯛꯖꯥꯝ ꯅꯛꯄꯒꯤ ꯍꯧꯖꯤꯛꯀꯥꯟꯁꯦ ꯄ꯭ꯔꯤꯄꯦꯌꯔ ꯇꯧꯅꯤꯡꯉꯥꯏꯒꯤ ꯀ꯭ꯂꯥꯁ ꯀꯥꯗꯦ
ꯑꯣ
ꯅꯪꯗꯤ ꯌꯨꯝꯗ ꯂꯩꯕ꯭ꯔꯣ
ꯂꯩꯕ꯭ꯔꯣ ꯌꯨꯝꯗ ꯂꯩꯇꯦ ꯑꯩ
ꯑꯣ ꯕꯣꯔꯗꯤꯡꯗ ꯂꯩꯕ꯭ꯔꯣ
ꯍꯣꯏ
ꯑꯣ ꯌꯨꯝꯗ ꯆꯠꯂꯣꯏꯗ꯭ꯔꯣ ꯅꯪꯗꯤ
ꯍꯉꯥꯛꯄꯗ ꯉꯥꯏꯔꯤꯌꯦ
ꯑꯣ ꯑꯣ ꯑꯣ ꯀꯩ ꯏꯟꯁꯥꯡ ꯆꯥꯔꯒꯦ
ꯉꯁꯤ ꯌꯦꯟ ꯆꯥꯏꯌꯦ ꯅꯪꯗꯤ
ꯑꯣ ꯑꯈꯣꯏꯗꯤ ꯆꯥꯛ ꯆꯥꯗ꯭ꯔꯤꯌꯦ ꯄꯨꯡ ꯀꯩꯅꯣꯗ ꯆꯥꯗꯣꯏꯅꯦ ꯍꯨꯖꯤꯛ ꯇꯨꯌꯦꯜ꯭ꯐ ꯇꯥꯔꯛꯑꯦ ꯉꯥꯏꯍꯥꯛ ꯂꯩꯔꯒ ꯆꯥꯅꯤꯉꯥꯏ ꯇꯧꯔꯅꯤ
ꯑꯣ ꯑꯣ
ꯅꯣꯏ ꯆꯦ ꯀ꯭ꯂꯥꯁ ꯆꯠꯂꯝꯗꯥꯏꯗ
ꯑꯣ ꯑꯌꯨꯛꯀꯤ ꯆꯥꯛꯔꯣ ꯍꯥꯏꯁꯦ
ꯍꯣꯏ ꯑꯌꯨꯛꯀꯤ ꯆꯥꯛ ꯄꯨꯡ ꯇꯨꯌꯦꯜ꯭ꯐꯇꯒꯤꯀꯣ ꯇꯨ ꯐꯥꯎ ꯄꯤꯌꯦ
ꯑꯑꯣ ꯊꯦꯡꯉꯦꯍꯦ ꯅꯣꯏꯖꯤ
ꯍꯣꯏ ꯉꯁꯥꯏ ꯑꯂꯨ ꯄꯥꯔꯥꯟꯊꯥ ꯄꯤꯕꯒꯤ ꯈꯔꯗꯤ ꯂꯥꯝꯗꯦ ꯅꯠꯇ꯭ꯔꯗꯤ ꯌꯥꯝ ꯂꯥꯝꯗꯣꯏ
ꯎꯝ
ꯅꯪꯁꯨ ꯅꯣꯡꯃꯥ ꯑꯈꯣꯏꯔꯣꯝꯗ ꯀꯣꯏꯔꯛꯑꯣ ꯀꯣ ꯅꯆꯦꯒ
ꯍꯣꯏ ꯂꯥꯛꯀꯦ ꯂꯥꯛꯀꯦ
ꯍꯣꯏ ꯍꯣꯏ ꯍꯣꯏ ꯂꯥꯛꯑꯣ ꯀꯩꯗꯧꯗꯣꯏꯅꯣ ꯍꯨꯖꯤꯛꯇꯤ
ꯀꯩꯁꯨ ꯇꯧꯔꯣꯏꯗ ꯑꯗꯨꯝ ꯂꯩꯔꯅꯤ
ꯑꯣ
ꯅꯪꯗꯤ ꯀꯩꯗꯧꯔꯤꯅꯣ ꯍꯧꯖꯤꯛꯇꯤ
ꯑ ꯐꯣꯟꯒꯨꯝꯕ ꯌꯦꯡꯉꯒ ꯑꯗꯨꯝ ꯂꯩꯗ ꯀꯩꯝ ꯇꯧꯗꯦ
ꯑꯣ
ꯍꯂꯣ ꯀꯔꯤ ꯍꯦꯟꯖꯥꯡ ꯆꯥꯡꯒꯦ ꯍꯥꯏꯕ꯭ꯔꯥ
ꯕ꯭ꯔꯥ ꯍꯥꯥ
ꯀ꯭ꯔꯤ ꯏꯟꯖꯥꯡ ꯆꯥꯏ ꯍꯥꯏꯕ꯭ꯔꯣ ꯉꯁꯤ
ꯑꯩꯔꯣ
ꯑꯣ
ꯌꯦꯟ ꯆꯥꯏ ꯌꯦꯟ ꯆꯥꯏꯌꯦ
ꯑꯣ ꯍꯩ ꯍꯥ ꯀꯣꯂꯦꯖ ꯆꯠꯅꯤꯡꯗꯕꯅꯥ
ꯆꯠꯅꯤꯡꯉꯗꯤ ꯆꯠꯂꯨꯅꯨꯗ
ꯌꯥꯝ ꯇꯜꯂꯒ ꯂꯩꯌꯦ
ꯇꯜꯂꯨꯅꯨ ꯇꯜꯂꯨꯅꯨ
ꯇꯥꯜꯂꯦ ꯌꯥꯝꯅ ꯅꯥꯡꯗꯤ ꯍꯧꯖꯤꯛꯀꯨꯝꯅ ꯂꯩꯔꯥꯗꯤ ꯋꯥ ꯉꯥꯡꯅꯤꯡꯉꯥꯏ ꯂꯩꯇꯦ ꯏꯃꯥꯟꯅꯕꯤꯁꯤꯡꯕꯨ ꯇꯧꯔꯁꯨ
ꯇꯧꯔꯤ ꯑꯁ ꯂꯩꯅꯤꯗ
ꯃꯣꯏ ꯕꯨꯅꯦ ꯇꯧꯗꯣꯏꯁꯦꯗꯣ
ꯑꯣ ꯃꯥꯗꯤ ꯈꯔ ꯋꯥ ꯉꯥꯡꯕ ꯃꯥꯜꯂꯦꯅꯦ
ꯎꯝ ꯑꯩꯒ ꯍꯧꯖꯤꯛꯗꯤ ꯍꯤꯄ꯭ꯔꯒ ꯂꯩꯕ꯭ꯔꯣ ꯇꯨꯝꯔꯒ ꯂꯩꯕ꯭ꯔꯣ
ꯍꯤꯞꯄꯥꯒ ꯂꯩꯌꯦ
ꯍꯥꯥ
ꯍꯤꯞꯄꯒ ꯂꯩꯌꯦꯕ
ꯑꯣ ꯁꯤ ꯏꯕꯅꯤꯒꯤꯁꯦ ꯑꯁ ꯋꯥꯈ꯭ꯔ ꯉꯥꯡꯉꯣꯅ
ꯉꯥꯡꯒꯦ ꯉꯥꯡꯒꯦ ꯉꯥꯡꯒꯦ
ꯉꯥꯡꯉꯣ ꯍꯧꯖꯤꯛ
ꯑꯁ ꯀꯔꯤ ꯉꯥꯡꯗꯣꯏꯅꯣ ꯑꯁ ꯈꯟꯕꯅꯤꯅꯦ ꯉꯥꯡꯕꯁꯨ ꯂꯣꯏꯈ꯭ꯔꯦ ꯑꯁ
ꯅꯃꯥꯟꯅꯕꯤꯗꯣ ꯅꯪꯅ ꯊꯥꯕꯗꯣ ꯍꯣꯔꯦꯟ ꯇꯥꯎꯔꯒꯦ
ꯑꯩꯅ ꯊꯥꯕꯗꯣ
ꯎꯝ
ꯑꯣ ꯇꯧꯋꯣ ꯇꯧꯋꯣ
ꯑꯥ ꯐꯤꯒꯨꯝꯕ ꯂꯩꯕ ꯃꯇꯝꯗꯀꯣ
ꯍꯣꯏ ꯏꯃꯥꯟꯅꯕꯤ ꯅꯠꯇꯦ ꯑꯩꯅ ꯅꯝꯕꯔ ꯊꯥ ꯊꯥꯕꯗꯣ ꯏꯃꯥꯟꯅꯕꯅꯦ ꯀꯩꯅꯣ
ꯑꯣ ꯆꯥ ꯆꯥ ꯑꯩ ꯅꯨꯄꯥꯅ ꯍꯦꯟꯅꯕꯨ ꯅꯨꯡꯉꯥꯏꯌꯦꯗ ꯁꯥꯟꯅꯕ
ꯑꯗꯨꯅꯤ
ꯅꯨꯄꯤꯗꯤ ꯋꯥ ꯊꯣꯛꯇꯦꯕ ꯌꯥꯝꯅ
ꯑꯩꯗꯤ ꯅꯨꯞ ꯑꯩꯁꯨ ꯅꯨꯄꯥꯒ ꯁꯥꯟꯅꯥꯕꯗꯣ ꯅꯨꯡꯉꯥꯏꯌꯦ ꯋꯥꯔꯤ ꯁꯥꯕꯗꯣ
ꯑꯣ ꯅꯨꯄꯥꯅ ꯍꯦꯟꯅ ꯅꯨꯡꯉꯥꯏꯌꯦ
ꯎꯝ
ꯑꯣ ꯅꯨꯄꯤꯁꯤꯡꯁꯨ ꯋꯥ ꯊꯣꯛꯇꯕꯒꯤꯀꯣ ꯌꯥꯝ ꯋꯥꯏꯌꯦ ꯑꯩꯅ ꯑꯌꯥꯝꯕ ꯉꯥꯥꯡꯔꯒ ꯂꯩꯌꯦꯕ ꯅꯪꯒꯨꯝꯕ ꯃꯤꯒ ꯆꯥꯞ ꯃꯥꯅꯔꯦ ꯑꯗꯨꯅ ꯌꯥꯝꯅ ꯋꯥꯔꯦ
ꯑꯁ ꯑꯩꯁꯦ ꯀꯩꯒꯤꯅꯣ ꯈꯪꯗꯦꯅꯦ ꯅꯪꯒ ꯇꯧꯔꯗꯤ ꯋꯥꯁꯦ ꯈꯔ ꯂꯩꯇꯦꯅꯦ
ꯏꯀꯥꯏꯕꯒꯤꯅꯦ ꯑꯩ ꯍꯪꯉꯦ ꯅꯆꯦ ꯑꯣꯏꯕꯅꯤꯅ ꯈꯔꯗꯤ ꯅꯨꯄꯤꯕꯨ ꯍꯥꯏꯅꯤꯡꯉꯥꯏꯗꯣ ꯏꯀꯥꯏꯔꯝꯅꯤꯕ
ꯏꯀꯥꯏꯕꯒꯤ ꯅꯠꯇꯦꯍꯦ ꯋꯥ ꯂꯩꯇꯕꯒꯤꯅꯦ
ꯇꯣ ꯑꯥ ꯃꯤꯒ ꯍꯩꯅꯔꯗꯤ ꯃꯤꯒꯗꯤ ꯇꯉꯥꯜꯂꯦꯅꯀꯣ ꯃꯆꯦꯒ ꯑꯣꯏꯔꯗꯤ
ꯅꯠꯇ꯭ꯔꯣ
ꯈꯪꯗ꯭ꯔꯦꯗ ꯆꯞ ꯃꯥꯟꯅꯩꯗ ꯑꯩꯒꯤꯗꯤ
ꯃꯅꯥꯗꯦ ꯃꯅꯥꯗ꯭ꯔꯦ꯫
ꯑꯩ ꯈꯪꯉꯤ꯫ ꯃꯤ ꯑꯇꯣꯞꯄ ꯇꯧꯔꯝꯃꯗꯤ ꯍꯥꯏꯔꯥꯗꯤ ꯈꯔꯥ ꯇꯧꯔꯝꯒꯗꯕꯅꯦꯕ꯫
ꯈꯥꯏꯔꯦ ꯍꯥꯏꯗꯦ ꯑꯩ꯫
ꯏꯁꯁ ꯈꯔꯥꯗꯤ ꯇꯧꯔꯝꯒꯅꯤꯍꯦ ꯅꯪ ꯑꯩ ꯈꯪꯉꯤꯀꯣ꯫
ꯇꯧꯗꯦꯗ ꯇꯧꯗꯦꯗ꯫
ꯇꯧꯔꯝꯒꯅꯤ ꯑꯩ ꯈꯪꯉꯦ ꯅꯪꯕꯨ ꯐꯖꯅ꯫ ꯏꯅꯥꯎ ꯑꯣꯏꯕꯅꯤꯅꯀꯣ꯫
ꯆꯥꯛ ꯆꯥꯕ ꯃꯇꯥꯝ ꯌꯧꯔꯦꯀꯣ ꯑꯗꯨꯗꯤ꯫
ꯃꯇꯝ ꯌꯧꯔꯕꯣ꯫
ꯍꯣꯏ ꯑꯩꯈꯣꯏ ꯈꯔ ꯂꯩꯔꯒ ꯆꯥꯛ ꯆꯥꯕ ꯆꯠꯂꯅꯤ꯫
ꯑꯣ
ꯆꯥꯛ ꯆꯥꯕ ꯂꯣꯏꯔꯒ ꯀ꯭ꯂꯥꯁ ꯃꯨꯛꯀ ꯆꯠꯂꯅꯤ ꯆꯠꯄ ꯇꯟꯕꯗꯨ ꯂꯣꯏꯔꯦ
ꯂꯣꯏꯗꯧꯔꯦꯗ ꯑꯈꯣꯏꯅꯤꯒꯤ꯫
ꯑꯧ